ꯍꯂꯣ
ꯑ ꯇꯃꯣ
ꯍꯥꯎ
ꯁꯪꯕ꯭ꯔꯣ
ꯁꯪꯉꯦ ꯁꯪꯉꯦ ꯀꯩꯀꯩ ꯂꯩꯔꯦ
ꯀꯩꯅꯣ ꯇꯧꯁꯤꯔꯣ ꯍꯟꯗꯛꯀꯤ ꯍꯞꯇꯥ ꯀꯩꯅꯣꯗꯣ ꯅꯣꯡꯃꯥꯏꯖꯤꯡꯗꯣ ꯁꯪꯉꯗꯤ ꯄꯤꯛꯅꯤꯛ ꯑꯃ ꯁꯤꯟꯁꯤꯔꯣ
ꯅꯣꯡꯃꯥꯏꯖꯤꯡ ꯌꯥꯏꯅꯦ
ꯑꯗꯣ ꯄꯪꯂꯥꯞ ꯂꯥꯞꯇꯕꯤꯒꯤ ꯃꯐꯝ ꯑꯝꯗ ꯆꯠꯁꯦ
ꯀꯥꯏꯗ ꯆꯠꯁꯤꯒꯤꯐꯝꯁꯦ ꯂꯥꯞꯇꯕ ꯌꯥꯔꯗꯤ
ꯁ꯭ꯋꯥꯏ ꯑꯅꯛꯄ ꯆꯤꯡ ꯃꯥꯟꯒ ꯑꯁꯪ ꯑꯃꯥꯟꯒ ꯂꯩꯕ ꯁ꯭ꯋꯥꯏꯗ ꯄꯥꯛ ꯑꯅꯛꯄ ꯑꯃꯗꯤ ꯂꯩ ꯍꯥꯏꯕꯅꯤ ꯏꯂꯥꯞ ꯂꯥꯞꯇꯕꯤꯗ
ꯌꯦꯡꯉꯁꯤꯅꯦ ꯀꯅꯥ ꯍꯪꯉꯒꯦꯅꯦ ꯑꯅꯛꯄꯗ ꯀꯥꯏꯗ ꯂꯩꯒꯦꯗꯣ
ꯀꯩꯅꯣ ꯇꯧꯋꯦ ꯍꯥꯏꯌꯦ ꯑꯦꯄꯜ ꯐꯥꯝꯅꯦ ꯍꯥꯏꯕ꯭ꯔꯥ ꯁꯦꯝꯒꯤ ꯐꯥꯔꯝꯅꯦ ꯍꯥꯏꯕ꯭ꯔꯥ ꯍꯩ ꯔꯥ ꯃꯌꯥꯝ ꯊꯥꯏ ꯍꯥꯏꯌꯦ ꯑꯗꯨꯒꯤ ꯄꯤꯛꯅꯤꯛꯇꯣ ꯄꯤꯛꯅꯤꯛ ꯆꯠꯐꯝꯗꯣ ꯑꯗꯒꯤ ꯍꯩꯈꯥꯒꯨꯝꯕ ꯑꯩꯈꯣꯏꯒꯤ ꯃꯩꯇꯩ ꯒꯤ ꯑꯣꯏꯕ ꯄꯨꯇꯣꯟꯒꯨꯝꯕ ꯑꯗꯒꯤ ꯑꯋꯥꯊꯕꯤꯒꯁꯨ ꯌꯥꯝ ꯍꯧꯋꯦ ꯍꯥꯏꯕꯨꯝ ꯇꯧꯋꯤ
ꯑꯣ ꯄꯤꯛꯅꯤꯛ ꯑꯗꯨꯗ ꯇꯧꯍꯜꯂꯦ ꯍꯥꯏꯕ꯭ꯔꯣ
ꯑꯣ ꯃꯣꯏ ꯃꯐꯝ ꯄꯤ ꯍꯥꯏ
ꯑꯣ ꯑꯦꯟꯇ꯭ꯔꯤꯗꯤ ꯀꯃꯥꯏꯅ ꯇꯧꯒꯦ ꯃꯣꯏ ꯑꯦꯟꯇ꯭ꯔꯤ ꯐꯤ ꯂꯧꯕ꯭ꯔꯣ
ꯆꯨꯡꯐꯝꯁꯦ ꯆꯪꯕꯒꯤ ꯃꯃꯜꯁꯦ ꯀꯩꯅꯣ ꯇꯧꯋꯦ ꯃꯤ ꯑꯃꯗ ꯂꯨꯄꯥ ꯌꯥꯡꯈꯩ ꯌꯥꯡꯈꯩꯔ ꯀꯩꯅꯣꯝ ꯑꯣꯏ ꯍꯥꯏ ꯑꯗꯨꯒ ꯀꯩꯒꯨꯝꯕ ꯒꯥꯔꯤ ꯄꯥꯔꯛ ꯇꯧꯅꯤꯡꯉꯒꯅ ꯒꯥꯔꯤ ꯑꯆꯧꯕꯅꯤꯅ ꯌꯥꯡꯈꯩ ꯑꯗꯨꯒ ꯑꯄꯤꯛꯄꯒꯤꯅ ꯀꯨꯟ
ꯎꯝ
ꯑꯗꯨꯒ ꯃꯣꯏ ꯁꯪꯒ ꯁꯥꯏ ꯍꯥꯏꯌꯦꯕ ꯁꯪꯗꯧ ꯋꯥꯏꯔꯒꯅ ꯄꯨꯡ ꯄꯨꯡꯗ ꯆꯠꯂꯦ ꯍꯥꯏꯌꯦ ꯄꯨꯡꯗ ꯂꯨꯄꯥ ꯀꯌꯥꯅꯣ ꯂꯨꯄꯥ ꯌꯥꯡꯈꯩ ꯑꯣꯏꯔ ꯃꯥꯜꯂꯦꯗ ꯑꯗꯨꯁꯨ ꯌꯥꯝꯗ ꯃꯥꯜꯂꯦꯗ
ꯑꯗꯨ ꯊꯣꯡꯅꯕ ꯀꯣ ꯂꯤꯛ ꯑꯗꯒꯤ ꯒ꯭ꯌꯥꯁ ꯀꯩꯀꯩꯗꯤ ꯃꯣꯏꯅ ꯄꯤ ꯄꯤꯕ꯭ꯔꯥ ꯑꯗꯨꯅ ꯑꯦꯛꯁꯇ꯭ꯔꯥ ꯂꯥꯛꯄꯤ
ꯑꯥ ꯑꯗꯨꯁꯨ ꯑꯦꯛꯁꯇ꯭ꯔꯥ ꯂꯥꯛꯇꯣꯏꯅꯦ ꯄꯣꯠ ꯋꯥꯏꯕ ꯒꯤ ꯃꯇꯨꯡ ꯏꯟꯅ ꯄꯣꯠ ꯄꯩꯁꯥꯁꯨ ꯃꯃꯜ ꯍꯦꯟꯒꯠꯂꯛꯀꯅꯤ ꯃꯣꯏ ꯈꯥꯡꯅꯦ ꯒ꯭ꯌꯥꯁꯅꯦ ꯈꯥꯕꯩ ꯑꯗꯒꯤ ꯏꯁꯤꯡ ꯂꯧꯔꯛꯀꯅꯤ ꯑꯗꯨ ꯃꯌꯥꯝꯗꯣ ꯋꯥꯏꯕꯗ ꯑꯃꯨꯛ ꯄꯩꯁꯥ ꯑꯦꯛꯁꯇ꯭ꯔꯥꯕꯨꯗꯤ ꯆꯥꯔꯖ ꯂꯥꯛꯀꯅꯤꯕ ꯑꯗꯣ ꯁꯪꯈꯛ ꯉꯥꯛꯇꯪꯒꯤ ꯑꯣꯏꯔꯒꯅ ꯄꯨꯡꯗꯣ ꯂꯨꯄꯥ ꯌꯥꯡꯈꯩꯅꯦ ꯍꯥꯏ ꯑꯗꯣ ꯑꯗꯨꯝ ꯑꯉ ꯑꯣꯏꯔꯁꯨꯒꯌꯥꯅꯤꯗ
ꯑꯣꯀꯦ ꯑꯗꯨꯗꯤ ꯑꯩꯈꯣꯏꯅ ꯄꯨꯗꯣꯏꯁꯦ ꯑꯩꯈꯣꯏ ꯊꯣꯡꯅꯕ ꯏꯟꯖꯥꯡ ꯅꯥꯄꯤ ꯑꯥ ꯑꯗꯨ ꯄꯨꯔ ꯌꯥꯔꯅꯤ ꯑꯗꯨꯗꯤ
ꯎꯝ
ꯑꯗꯨꯗꯤ ꯕꯨꯛ ꯇꯧꯕꯁꯦ ꯍꯥꯟꯅ ꯇꯧꯒꯗ꯭ꯔꯥ
ꯑꯥ ꯍꯥꯟꯅ ꯇꯧ ꯍꯥꯟꯅ ꯇꯧꯗ꯭ꯔꯁꯨ ꯌꯥꯅꯤꯗ ꯑꯅꯧꯕ ꯂꯤꯡꯈꯠꯄꯅꯤꯅ ꯑꯗꯨꯝ ꯆꯠꯂꯒ ꯃꯤ ꯈꯪꯗꯦꯅꯦ ꯇꯧꯅꯕ꯭ꯔꯥ ꯇꯧꯅꯗꯕ꯭ꯔꯥ ꯑꯗꯣ ꯑꯗꯨꯝ ꯆꯠꯂꯒ ꯌꯦꯡꯉꯨꯔꯁꯦ
ꯍꯥꯟꯅ ꯇꯧꯕꯅꯗꯤ ꯐꯩ ꯑꯩꯨꯛ ꯐꯨꯜ ꯂꯣꯏꯔꯝꯃꯗꯤ ꯁꯟꯗꯦꯅꯤꯅ
ꯑꯥ ꯅꯣꯡꯃꯥꯏꯖꯥꯡꯅꯤꯅ
ꯑꯇꯩ ꯑꯇꯩꯗꯤ ꯂꯥꯛꯅꯔꯝꯒꯅꯤ
ꯎꯝ
ꯇꯉꯩꯗ ꯍꯥꯟꯅ ꯅꯨꯃꯤꯠ ꯇꯨ ꯊ꯭ꯔꯤ ꯗꯦꯖ ꯋꯥꯠ ꯍꯦꯟꯗ ꯕꯨꯛ ꯇꯧꯍꯧꯅꯗꯤ ꯐꯩ
ꯍꯣꯏ
ꯃꯃꯥꯡꯗꯁꯨ ꯑꯩꯈꯣꯏ ꯆꯠꯀꯥꯟꯗ
ꯑꯝꯇ ꯊꯝꯃꯣ ꯅꯪ ꯏꯪꯂꯤꯁ ꯌꯥꯝ ꯊꯦꯠꯂꯦ